ꯇꯥꯗꯦ
ꯀꯔꯤꯅꯣ
ꯀꯩꯅ ꯂꯩꯗꯣ
ꯏꯩꯅ ꯑꯗꯨꯝꯃꯥꯏ ꯅꯥ ꯀꯅꯥꯔꯣ ꯁꯤꯕꯣ
ꯍꯦ
ꯑꯩ ꯈꯣꯡꯇꯥꯔꯦ
ꯅꯪꯒꯤ ꯀꯣꯟ ꯇꯥꯗꯤꯅꯦ ꯑꯉꯥꯎꯕꯤ ꯑꯪꯉꯥꯎꯕꯤ
ꯍꯥꯎꯗꯕꯒꯤ ꯃꯈꯣꯟ ꯉꯥꯎꯗꯕꯒꯤ ꯃꯈꯣꯟ ꯇꯥꯗꯕ
ꯅꯪꯗꯤ ꯉꯥꯎꯕꯅꯦ
ꯗꯨ ꯀꯥꯟꯗꯒꯤ ꯍꯥꯎꯗ ꯅꯥꯉꯣꯟꯗꯒꯤ
ꯃꯁꯛ ꯇꯨꯒꯥ ꯃꯁꯛ ꯇꯨꯒ ꯍꯨꯝ ꯀꯔꯤ ꯇꯧꯔꯤꯅꯣ ꯀꯩꯗꯧꯔꯤꯅꯣ
ꯁꯒꯣꯏ ꯁꯤꯐꯏ ꯖꯒꯣꯏ ꯁꯔꯗꯤ
ꯀꯅꯥꯒꯔꯣ ꯅꯪꯗꯤ ꯅꯨꯡꯗꯥꯡ ꯅꯨꯡꯗꯥꯡ ꯈꯨꯗꯤꯡꯒꯤ ꯃꯊꯟꯗ ꯖꯒꯣꯏ ꯁꯥꯏ ꯍꯥꯏꯔꯤꯅꯦ
ꯁꯥꯔꯤꯅꯦ ꯅꯣꯏ ꯅꯥꯅꯦꯝ ꯕꯣꯛꯇꯣ
ꯅꯞꯄꯅꯤ ꯐꯛ ꯂꯥꯡꯗ ꯌꯧꯒꯅꯤ
ꯅꯅꯦꯝ ꯕꯣꯛꯇꯣ ꯖꯒꯣꯏ ꯌꯥꯝ ꯍꯩꯩꯅ ꯇꯝꯕꯤꯕ ꯑꯩꯉꯣꯟꯗ
ꯑꯣ ꯑꯣ ꯇꯝꯃꯣ ꯇꯝꯃꯣ ꯖꯒꯣꯏꯒꯤ ꯑꯣꯖꯥꯅꯤꯅ ꯅꯪ ꯖꯒꯣꯏ ꯇꯝꯕ ꯆꯠꯄꯗꯣ ꯅꯨꯡꯉꯥꯏꯕ꯭ꯔꯣ
ꯅꯥꯅꯦꯝꯕꯣꯛ ꯇꯐꯖꯅ ꯇꯝꯕꯤꯌꯦ ꯌꯥꯝ ꯅꯨꯡꯉꯥꯏ ꯃꯕꯨꯛꯁꯨ ꯌꯥꯝ ꯐꯩ
ꯑꯣ ꯑꯣ ꯌꯥꯝ ꯐꯩꯅꯦ ꯅꯪꯗꯤ
ꯅꯦꯝꯕꯣꯛꯅꯥ ꯁꯥꯕ ꯄꯨꯔꯗꯤ ꯅꯪ
ꯅꯪꯗꯤ ꯅꯨꯡꯗꯥꯡ ꯅꯨꯡꯗꯥꯡ ꯈꯨꯗꯤꯡꯒꯤ ꯄꯨꯡ ꯕꯔꯣ ꯇꯥꯕ ꯀꯥꯟꯗ ꯃ ꯁꯝꯗꯣ ꯊꯥꯗꯔꯒ ꯖꯒꯣꯏ ꯁꯥꯏ ꯍꯥꯏꯔꯤꯅꯦ ꯃꯩ ꯃꯨꯊꯠꯂꯒ
ꯅꯥꯅꯦꯝꯕꯣꯛꯅ ꯇꯝꯒꯅꯤꯅꯦ
ꯎꯝ ꯀꯔꯤꯅꯣ ꯀꯔꯤ ꯇꯧꯕ꯭ꯔꯣ ꯅꯪꯒꯤ ꯅꯈꯣꯟꯗꯣ ꯂꯩꯍꯧ ꯍꯧꯕ ꯃꯥꯜꯂꯦ ꯅꯪꯅ ꯐꯣꯟꯗꯣ ꯎꯝ ꯀꯔꯤ ꯅꯣ ꯋꯥꯉꯥꯡꯗꯕꯗꯣ ꯅꯪꯅ ꯌꯥꯝꯅ ꯉꯥꯡꯒꯗꯧꯕꯅꯦ
ꯑꯗꯨꯕ ꯋꯥ ꯅꯠꯇꯦ
ꯅꯪ ꯁꯥꯏ ꯀꯗꯥꯏꯗ ꯑꯃ ꯎꯏꯅꯑꯦ
ꯅꯣꯏ ꯂꯝꯗꯔ ꯅꯣꯏ ꯂꯝꯗꯔ
ꯍꯣꯏ ꯑꯗꯨꯒꯤ ꯃꯅꯥꯛꯇ ꯎꯏ ꯑꯦ ꯑꯃ ꯅꯪ ꯃꯥꯟꯕ꯭ꯔꯥ ꯅꯪꯔꯥ ꯈꯪꯗꯦꯀꯣ
ꯅꯁꯛꯇꯣ ꯅꯪꯗꯤ ꯃꯥꯜꯂꯦ ꯏꯊꯤ ꯊꯨꯈꯩ ꯎ ꯃꯨꯁꯨꯛꯃꯨꯔꯒ ꯅꯁꯝꯗꯣ ꯈꯣꯏꯁꯨ ꯈꯣꯏꯔꯒ ꯍꯥ ꯅꯪ ꯅꯪ ꯁꯝꯅ ꯁꯝ ꯈꯣꯏꯕꯗꯣ ꯀꯔꯤ ꯆꯥꯕꯤꯒꯔ ꯑꯃ ꯍꯥꯏꯕꯗꯣ ꯅꯪꯅ ꯑꯗꯨ ꯆꯥꯔꯈꯤ ꯅꯁꯝꯗꯣ ꯅꯁꯝꯗꯣ ꯂꯣꯏꯅ ꯀꯦꯜꯂꯒ ꯄꯨꯔꯥ ꯈꯣꯏꯈ꯭ꯔꯦ ꯍꯥꯏꯕꯗꯣ ꯀꯧꯔꯨꯗ꯭ꯔꯣ ꯑꯗꯨꯗꯣ ꯀꯔꯤꯔꯥ ꯃꯥꯍꯥꯕꯗꯣ ꯀꯔꯤ ꯀꯔꯤ ꯆꯥꯏ ꯍꯥꯏꯕ꯭ꯔꯥ ꯑꯃ ꯍꯥꯏꯕꯗꯨꯅꯤ ꯀꯔꯤꯅꯣ
ꯑꯁ ꯍꯅꯨꯕꯤꯒꯤ ꯃꯈꯣꯟ ꯇꯥꯕꯗꯣ ꯑꯣꯟꯅꯤꯡꯉꯦ
ꯀꯔꯤꯅꯣ ꯅꯪꯕꯨ ꯉꯥꯡꯕ꯭ꯔꯣ ꯅꯊꯟ ꯅꯨ ꯉꯥꯡꯕꯗꯣ ꯋꯥ ꯉꯥꯡꯕꯅꯦ ꯋꯥ ꯉꯥꯡꯗꯔꯗꯤ ꯌꯥꯔꫭꯏꯅꯦ
ꯍꯅꯨꯕꯤꯅꯦ ꯅꯪꯅꯦ ꯍꯅꯨꯕꯤ
ꯑꯩ ꯍꯅꯨꯕꯤ ꯑꯣꯏ ꯅꯪ ꯀꯩꯗꯧꯔꯒꯦ
ꯑꯍꯜ ꯑꯣꯏꯔꯛꯄꯒꯤ ꯅꯀꯣꯛ ꯆꯥꯛꯑꯦ
ꯑꯩꯔꯣ ꯅꯪꯔꯣ
ꯅꯪꯅꯦ ꯅꯪ
ꯑꯣ ꯑꯩꯗꯤ ꯈꯪꯗꯤꯌꯦ ꯅꯪꯒꯤ ꯌꯥꯗꯣ ꯁꯦꯝꯔꯕꯣ
ꯅꯉꯥꯟꯗ ꯃꯤꯅ ꯄꯩꯁꯥ ꯄꯨꯕꯗꯣ ꯄꯤꯔꯛꯇ꯭ꯔꯤ
ꯑꯣ ꯀꯩꯗꯧꯉꯩ ꯄꯤꯔꯛꯀꯅꯤ ꯍꯥꯏꯕꯅꯦ ꯉꯔꯥꯡꯗꯣ
ꯅꯍ ꯅꯍꯥꯁꯨ ꯄꯤꯔꯛꯀꯦ ꯅ ꯅꯃꯅꯕꯤꯗ ꯄꯩꯁꯥ ꯌꯥꯝ ꯆꫭꯄ‌ꯦ
ꯑꯣ ꯃꯥꯅ ꯅꯪꯗꯤ ꯂꯧꯕꯗꯨꯔꯣ
ꯍꯣꯏ
ꯀ ꯀꯌꯥꯂꯧꯕꯅꯣ
ꯂꯤꯁꯤꯡ ꯀꯨꯟꯊ꯭ꯔꯥ
ꯑꯣ ꯑꯗꯨ ꯐꯪꯪꯂꯨꯗꯦ ꯅꯪ ꯌꯥ ꯁꯦꯝꯒꯦ ꯍꯥꯏꯕ꯭ꯔꯣ ꯀꯔꯤ
ꯅꯪ ꯅꯪ ꯂꯩꯗꯣꯏꯅꯤ ꯅꯪ ꯂꯩꯗ‌ꫭꯏꯕ
ꯑꯣ ꯑꯩꯕꯨ ꯍꯦꯛꯇ ꯂꯩꯕ ꯌꯥꯕ꯭ꯔꯥꯅ ꯊꯥꯖꯤꯜꯂꯛꯀꯅꯤ ꯊꯥꯖꯤꯜꯂꯛꯀꯅꯤ ꯅꯪꯒꯤꯌꯥꯗꯣ ꯁꯦꯝꯃꯨꯔꯅꯨ ꯄꯩꯁꯥ ꯌꯥꯝ ꯂꯧꯏ
ꯅꯣꯡꯉ ꯁꯤꯛ
ꯎꯝ ꯑꯩꯉꯣꯟꯗ ꯆꯤꯂꯒ ꯀꯩꯗꯧꯒꯦ ꯍꯥꯏꯕꯅꯣ
ꯎ
ꯑꯩꯉ‌ꯣꯟꯗ ꯊꯤꯔꯒ ꯀꯩꯗꯧꯒ‌ꯦ ꯍꯥꯏꯕꯅ‌ꯣ
ꯅꯪ ꯁꯥꯎꯕꯔ ꯌꯦꯡꯕꯅ‌ꯦ
ꯌꯥꯝ ꯇꯜꯂꯦꯅ ꯅꯪꯁꯦ ꯀꯔꯤꯅꯣꯅꯦ ꯍꯤꯡꯆꯥꯕꯤ ꯌꯥꯝ ꯃꯥꯜꯂꯦ
ꯅꯨꯡꯁꯤꯗ ꯅꯪ ꯅꯪ
ꯍꯩꯅꯗꯤꯌꯦ ꯌꯥꯝꯅ ꯀꯤꯖꯩꯌꯦ ꯅꯪꯁꯦ ꯏꯕꯦꯝꯃꯥ ꯀꯔꯤ ꯋꯥꯅ‌ꯣꯅ‌ꯦ ꯋꯥꯔꯅ
ꯅꯆꯤꯟ ꯀꯥꯟ ꯃꯍꯥꯎ ꯂꯩꯗ‌ꯣ ꯃꯥꯟꯗ‌ꯦ
ꯑꯁ ꯌꯥꯝ ꯇꯜꯂꯦ ꯀꯤꯌꯦ ꯅꯪꯒꯤ ꯅꯪꯒꯤ ꯅꯁꯛꯇꯣ ꯑꯩꯒꯤ ꯃꯤꯠꯇ ꯎꯋ‌ꯦꯅꯦ ꯑꯆꯨꯝꯕ ꯍꯥꯏꯔꯒ ꯃꯤꯠꯇ ꯎꯑꯦ ꯃꯤꯠꯇ ꯆꯣꯡꯊꯣꯔꯛꯑꯦ ꯅꯪꯒꯤ ꯁꯛꯇꯣ ꯅꯪ ꯑꯗꯨꯃꯥꯏꯅ ꯍꯥꯏꯔꯒ ꯑꯩ ꯑꯩ ꯍꯧꯔꯦꯟ ꯇꯨꯝꯕ ꯑꯩ ꯍꯧꯔꯣꯟ ꯇꯨꯝꯕ ꯌꯥꯔꯦꯏꯀꯣ ꯃꯪꯅ ꯑꯗꯨꯨꯒꯨꯝꯕ ꯎ ꯍꯥꯏꯗꯤꯀ‌ꯣ ꯃꯪꯗ ꯑꯗꯨꯒꯨꯝꯕ ꯎꯒꯜꯂꯦꯕ ꯕꯨꯠꯀꯤ ꯕꯨꯠꯀꯤ ꯐꯤꯂꯝꯒꯨꯝꯕ ꯌꯦꯡ ꯌꯦꯡꯔꯁꯨꯀꯣ ꯑꯩꯁꯨ ꯃꯪꯗ ꯑꯗꯨꯝ ꯎꯑꯦ ꯑꯗꯨꯕꯨ ꯅꯪꯅ ꯑꯗꯨꯃꯥꯏꯅ ꯍꯥꯏꯕꯒꯤ ꯑꯩꯒꯤ ꯃꯪꯗ ꯅꯪꯒꯤ ꯅꯁꯛꯇꯣ ꯆꯣꯡꯊꯣꯛꯔꯛꯀꯗꯧꯕ ꯃꯥꯜꯂꯦ
ꯑꯗꯨꯒ ꯍꯧꯖꯤꯛ ꯅꯃꯥꯏꯗ‌ꯣ ꯂꯣꯏ ꯈꯣꯊꯔ‌ꯦ ꯅꯁꯝꯒ ꯐ‌ꯣꯏꯗꯠ
ꯁꯤꯁ ꯅꯪꯒꯤ ꯈꯨꯖꯤꯟꯗ ꯁꯥꯡꯕ꯭ꯔꯣ ꯀꯅꯥꯗꯧꯕ ꯅꯣ
ꯀꯅꯥꯜ ꯀꯗꯨꯝ ꯂꯩꯗꯦ ꯀꯗꯨꯝ ꯀꯩꯗꯦ ꯀꯗꯨꯝ ꯂꯩꯥꯗꯦ
ꯀꯔꯤꯅ‌ꯣꯅꯦ ꯌꯥꯝ ꯅ‌ꯣꯛꯃꯟꯈ꯭ꯔꯦ ꯇꯥꯗ꯭ꯔꯦ
ꯀꯔꯤꯅ‌ꯣꯅ‌ꯦ ꯕꯨꯠ ꯃꯥꯟꯕꯤ
ꯍꯤꯡꯆꯥꯕꯤ ꯃꯥꯟꯕꯤ
ꯅꯪ ꯕꯨꯠ ꯌꯥꯝ ꯃꯥꯜꯂꯦ
ꯅꯪꯗꯤ ꯂꯥꯏ ꯈꯨꯠꯁꯥꯡꯕꯤ ꯃꯈꯨꯠꯇꯨꯝ ꯇꯧ
ꯀꯔꯗꯤꯅ‌ꯣꯅ‌ꯦ ꯑꯁꯤ ꯅꯨꯄꯤꯁꯤꯕꯣ ꯑꯩꯒꯤ ꯃꯪꯗ ꯑꯩ ꯉꯁꯤ ꯇꯨꯝꯕ ꯌꯥꯗꯣꯏ ꯃꯥꯟꯗꯦ ꯅꯍꯥꯟꯗꯨꯒꯣ ꯑꯩꯒꯤ ꯃꯪꯗꯒꯣ ꯅꯪ ꯃꯥꯟꯕ ꯕꯨꯠ ꯑꯃ ꯎꯋꯦ
ꯑꯁ ꯑꯗꯨꯗꯤ ꯅꯪ ꯑꯃꯗ‌ꯣ ꯑꯣꯏꯔꯝꯅꯤ ꯅꯪꯒꯤ ꯑꯅ‌ꯣꯛꯇꯨ ꯕꯨꯠ ꯏꯁꯄ‌ꯦꯛ ꯎꯞꯄ ꯃꯥꯥꯟꯕꯅ‌ꯦ
ꯅꯪꯗꯤ ꯅꯪꯅꯤꯗ ꯑꯩꯅ ꯅꯪꯒꯤ ꯅꯁꯝ ꯌꯥꯝ ꯃꯨꯟꯅ ꯈꯪꯉꯤꯅ
ꯑꯁ ꯅꯪꯒꯤ ꯑꯃꯗꯨꯅꯦ ꯕꯨꯠꯅ ꯏꯁꯄꯦꯛ ꯎꯞꯄ ꯃꯥꯜꯂ‌ꯦ
ꯃꯥꯅꯦ ꯃꯥꯅꯦ ꯅꯪꯅꯦ ꯍꯦꯟꯅ ꯃꯥꯜꯂ‌ꯦ ꯕꯨꯠ ꯁꯝ ꯌꯥꯝ ꯀꯤꯔꯣ ꯏꯃꯨ ꯃꯨꯒꯩ ꯁꯝꯒ ꯑꯣ ꯊꯥꯗꯔꯒ ꯌꯥꯝ ꯃꯥꯜꯂꯦ ꯍꯥꯏꯕ ꯕꯨꯠꯇꯣ ꯕꯨꯠ ꯑꯩꯒꯤ ꯃꯪꯗꯀꯣ ꯑꯩꯒꯤꯃꯪꯗꯀꯣ ꯇꯝꯅꯔꯛꯀꯅꯨꯀꯣ ꯍꯣꯔꯦꯟꯅ
ꯇꯝꯅꯕꯅꯗꯤ ꯅꯪ ꯍꯥꯠꯀꯦꯔ
ꯅꯪꯅ ꯑꯗꯨꯃꯥꯏꯅ ꯍꯥꯏꯔꯗꯤꯀꯣ ꯑꯩꯁꯦ ꯑꯩꯒꯤ ꯃꯪꯗꯀꯣ ꯅꯪ ꯃꯥꯟꯕ ꯍꯝꯕꯗꯨ ꯑꯗꯨꯝ ꯂꯥꯛꯑꯦ
ꯎꯝ ꯑꯩꯩꯅ ꯑꯗꯨꯝ ꯅꯪꯒꯤ ꯑꯃꯗꯅꯦ ꯅꯪꯒꯤ ꯑꯃꯗꯣ ꯌꯥꯝ ꯃꯥꯟꯕ ꯑꯃ ꯂꯩ ꯌꯥꯝ ꯃꯥꯅ ꯈꯁꯤꯇꯅ ꯇ ꯃꯥꯅ
ꯑꯣ ꯅꯪꯒꯤ ꯅꯃꯥꯟꯅꯕ ꯑꯣꯏꯔꯝꯒꯅꯤ ꯑꯗꯨꯗꯤ
ꯑꯗꯨꯕꯗ ꯌꯥꯝ ꯃꯥꯟꯕ ꯑꯃ ꯂꯩꯕ ꯅꯪꯒꯤꯕꯗꯣ ꯌꯥꯝ ꯃꯥꯜꯂꯒ ꯌꯥꯝ ꯊꯤ ꯃꯍꯒꯖꯅ
ꯨꯠꯇꯔꯣꯛ ꯕꯨꯠ ꯔꯣꯃꯁꯨꯣ
ꯍꯪꯣꯪ ꯍꯥꯏꯗ
ꯃꯥꯁꯦ ꯄꯨꯠꯔꯣ ꯑꯗꯨꯗꯤ ꯎ ꯀꯅ ꯐ